ꯑꯥ ꯀꯩꯅꯣ ꯍꯧꯖꯤꯛꯀꯥꯟꯗꯤ ꯑ ꯑꯥꯔꯃꯤ ꯔꯤꯀ꯭ꯔꯨꯠꯃꯦꯟ ꯀꯩꯀꯥ ꯊꯣꯛꯇꯕ꯭ꯔꯥ
ꯗꯨꯒꯤ ꯔꯤꯀ꯭ꯔꯨꯏꯠꯃꯦꯟꯕꯨꯗꯤ ꯊꯣꯛꯄ ꯈꯪꯗ꯭ꯔꯦꯗ ꯑꯦꯛꯖꯥꯝꯒꯤꯗꯤ ꯑꯗꯨꯝ ꯊꯣꯛꯄꯅꯦ
ꯑ ꯗꯤꯐꯦꯟꯁ ꯂꯣꯟꯗ ꯆꯠꯅꯤꯡꯉꯕ꯭ꯔꯥ
ꯃꯤꯁꯦ ꯑꯗꯨꯁꯨ ꯈꯪꯗꯦꯅ ꯐꯤꯖꯤꯀꯦꯜꯗ ꯀꯩ ꯀꯩꯅꯣ ꯐꯤꯠꯅꯦꯁ ꯑꯣꯏꯗ꯭ꯔꯗꯤ ꯌꯥꯗꯦꯗꯅ
ꯐꯤꯖꯤꯀꯦꯜ ꯐꯤꯠꯅꯦꯁ ꯑꯣꯏꯗꯕ꯭ꯔꯥ
ꯈꯪꯗꯦ ꯍꯥꯏꯠꯄꯨꯗꯤ ꯌꯥꯒꯅꯤ
ꯑꯗꯨꯗꯤ ꯀꯔꯤ
ꯍꯪꯒꯦꯅ ꯍꯨꯝ ꯃꯣꯏꯗꯤ ꯔꯤꯀ꯭ꯔꯨꯏꯠꯃꯦꯟꯁꯤꯡꯗꯨꯁꯨ ꯌꯥꯝ ꯃꯤꯗꯣ ꯌꯥꯝ ꯐꯤꯠ ꯑꯣꯏꯕ ꯃꯌꯥꯝ ꯂꯥꯛꯑꯦꯅ
ꯑꯗꯣ ꯑꯌꯥꯝꯕꯩꯗꯤ ꯐꯤꯖꯤꯀꯦꯜ ꯐꯤꯠꯅꯦꯁꯁꯦ ꯆꯦꯟꯕ ꯀꯩ ꯈꯣꯠꯄ ꯑꯗꯨꯒ ꯃꯦꯗꯤꯀꯦꯜ ꯐꯤꯠꯅꯦꯁꯁꯨ ꯂꯩꯕ ꯃꯥꯜꯂꯦ
ꯎꯝ ꯃꯦꯗꯤꯀꯦꯜꯗꯖꯨ ꯐꯤꯠꯅꯦꯁ ꯂꯩꯈꯦꯕ
ꯑꯥꯔꯃꯤ ꯔꯤꯀ꯭ꯔꯨꯏꯠꯃꯦꯟ ꯑꯝꯐꯥꯎ ꯌꯥꯎꯗꯕ꯭ꯔꯥ ꯑꯃꯔ ꯇ꯭ꯔꯥꯏ ꯇꯧꯑꯣꯗꯅ
ꯑꯃ ꯐꯥꯎ ꯌꯥꯎꯗ꯭ꯔꯤ ꯑꯗꯨꯗꯤ
ꯇꯟꯕꯒꯤꯔ ꯑꯝ ꯑꯥꯝ ꯐꯣꯁꯀꯤ ꯂꯥꯏꯟꯗ
ꯇꯧꯕꯗꯤ ꯇꯧꯅꯤꯡꯉꯒ ꯑꯦꯛꯖꯥꯝꯒꯨꯝꯕ ꯊꯥꯔꯒ ꯇꯧꯅꯤꯡꯕ
ꯑꯣ ꯃꯆꯥ ꯃꯆꯥꯗꯨꯗꯤ ꯈꯔ ꯇꯜꯂꯦꯕ
ꯍꯥꯏꯗꯤ ꯂꯩꯗꯅ
ꯈꯔ ꯋꯥꯡꯅ ꯇꯥꯔꯒꯦꯠ ꯇꯧꯔꯒ ꯅꯦꯝꯕꯗ ꯇꯥꯕꯗꯣ ꯈꯔ ꯐꯩꯅ
ꯑꯗꯨꯁꯨ ꯍꯣꯏ ꯅꯨꯉꯥꯏꯅꯤ ꯈꯠ ꯗꯨ ꯑꯝ ꯀꯩꯅꯣ ꯍꯧꯖꯤꯛ ꯑ ꯄꯣꯁ ꯈꯔ ꯆꯥꯎ ꯑꯥꯔꯃꯤꯗꯁꯨ ꯄꯣꯁ ꯈꯔ ꯆꯥꯎꯕ ꯂꯩꯌꯦꯗꯅ ꯀꯣ ꯄꯣꯁ ꯈꯔ ꯃꯊꯛ ꯀꯥꯕꯁꯤꯡꯗꯣ ꯑꯗꯨꯁꯤꯡꯗꯤ ꯑꯦꯆꯝ ꯊꯥꯔꯒ ꯆꯪꯒꯗꯕ ꯃꯥꯂꯦꯀꯣ
ꯎꯝ ꯃꯣꯏꯗꯤ ꯑꯦꯛꯖꯥꯝ ꯑꯦꯛꯖꯥꯝꯗꯏ ꯆꯪꯅꯕꯅꯦ ꯃꯣꯏꯗꯤ
ꯁꯦꯂꯔꯤꯁꯨ ꯑꯗꯨ ꯑꯣꯏꯔꯗꯤ ꯁꯦꯂꯔꯤꯁꯨ ꯈꯔ ꯋꯥꯡꯔꯝꯒꯅꯦ ꯀꯥ
ꯀꯩ ꯍꯥꯏꯕꯅꯥ
ꯁꯦꯂꯔꯤ ꯃꯣꯏ ꯁꯦꯂꯔꯤꯁꯨ ꯑꯗꯨꯝ ꯈꯔ ꯋꯥꯡꯔꯝꯒꯅꯦꯕ
ꯎꯝ ꯎꯝ ꯎꯝ ꯎꯝ ꯎꯝ ꯋꯥꯡꯕꯅꯦ ꯋꯥꯡꯕꯅꯦ
ꯎꯝ
ꯑꯦꯛꯖꯥꯝꯗꯒꯤ ꯆꯪꯉꯗꯤ ꯈꯔ ꯄꯣꯁꯁꯨ ꯆꯥꯎꯕ ꯁꯦꯂꯔꯤꯁꯨ ꯋꯥꯡꯕ
ꯍꯧꯖꯤꯛ ꯑ ꯀꯩꯅꯣꯒꯤ ꯔꯤꯀ꯭ꯔꯨ ꯑꯦ ꯀꯩꯅꯣꯒꯤ ꯑꯇꯁ ꯑꯃ ꯊꯣꯛꯈꯤꯕꯅꯦ ꯑꯥ ꯀꯩꯅꯣꯒꯤ ꯇꯥ ꯔꯤꯝꯁ ꯍꯣꯁꯄꯤꯇꯥꯜꯗ ꯔꯤꯀ꯭ꯔꯨꯏꯠꯃꯦꯟ ꯑꯃ ꯊꯣꯛꯈꯤꯕꯅꯦ ꯇ꯭ꯔꯥꯏ ꯇꯧꯋꫭ
ꯔꯤꯝꯁ ꯍꯣꯁꯄꯤꯇꯥꯜꯗ
ꯎꯝ
ꯀꯔꯤꯒꯤ ꯄꯣꯁ
ꯄꯣꯁꯇꯤ ꯑꯍꯨꯝ ꯁꯑꯦꯕ ꯑꯃꯅ ꯑꯦꯟ ꯑꯦꯁ ꯇꯣꯂꯣꯖꯤꯁ ꯍꯥꯏꯕ꯭ꯔꯥ ꯑꯃꯅ ꯍꯦꯠ ꯑꯣꯐ ꯅꯔꯁ ꯑꯃꯅ ꯑꯦꯝ ꯄꯤ ꯑꯦꯁꯅꯦ ꯑꯗꯨ ꯑꯩꯈꯣꯏꯒꯨꯝꯕꯗꯤ ꯑꯦꯝ ꯇꯤ ꯑꯦꯁꯇꯀꯣ ꯑꯗꯨ ꯁꯦꯂꯔꯤꯗꯤ ꯑꯗꯨꯝ ꯌꯥꯏꯑꯕ ꯃꯣꯏꯒꯤꯗꯣ
ꯎꯝ
ꯇ꯭ꯋꯦꯟꯇꯤ ꯊꯥꯎꯖꯟ ꯁꯝꯊꯤꯡꯅꯦꯕ
ꯎꯝ ꯎꯝ
ꯐꯣꯝ ꯊꯣꯛꯄꯅꯦ ꯃꯦꯜꯂ‌ꯣ ꯗꯨꯅ
ꯅꯣꯏꯁꯨ ꯄꯩꯁꯥꯗ ꯑꯣꯏꯔꯝꯒꯅꯤ
ꯈꯪꯗꯦ ꯑꯗꯨꯕꯨꯗꯤ
ꯅꯪꯗꯤ ꯀꯔꯤ ꯇꯧꯒꯅꯤ ꯈꯟꯕ꯭ꯔꯥ ꯑꯦꯝ ꯀꯣꯝ ꯂꯣꯏꯔꯒ
ꯈꯪꯗ‌ꯦ ꯀꯣꯛ ꯁꯥꯔꯦ ꯍꯧꯖꯤꯛꯅ ꯀꯝꯄꯤꯇꯤꯇꯤꯚ ꯑꯦꯛꯖꯥꯝꯗ‌ꯣ ꯑꯣꯏꯅ ꯗꯨꯝ ꯊꯥꯔꯒ ꯊ‌ꯣꯛ ꯊꯣꯛꯇꯔꯗꯤ ꯀꯃꯥꯏ ꯇꯧꯗꯣꯏꯕ ꯁꯤꯅꯦꯕ
ꯎꯝ ꯅꯪꯗꯤ ꯑꯦꯝ ꯀꯣꯝ ꯂꯧꯕꯅꯤꯅ ꯈꯔ ꯅꯨꯡꯉꯥꯏꯔꯝꯒꯅꯤ ꯑꯦꯛꯖꯥꯝꯗꯁꯨ
ꯅꯨꯉꯥꯏꯇꯦ ꯑꯝꯐꯧ ꯅꯨꯡꯉꯥꯏꯇ‌ꯦ ꯃꯦꯠꯁ ꯌꯥꯝ ꯁ‌ꯦꯜꯂ‌ꯦ ꯍꯥꯏꯁꯤꯟ
ꯑꯦꯝ ꯀꯣꯝ ꯂꯧꯕ ꯃꯤꯅ ꯀꯃꯥꯏꯅ ꯁꯣꯟꯗꯣꯏꯕ
ꯑꯁ ꯑꯩꯈꯣꯏꯒꯤ ꯃꯦꯠꯁꯀ ꯃꯦꯠꯁꯇꯨ ꯌꯥꯝꯅ ꯈꯦꯠꯅꯕ ꯂꯩꯕꯅꯦ
ꯐꯣꯝꯂꯗꯤ ꯆꯞ ꯃꯥꯟꯅꯩꯅ
ꯑꯗꯨ ꯑꯩꯈꯣꯏꯒꯤ ꯑꯩꯈꯣꯏꯒꯤꯗꯤ ꯃꯦꯠꯁ ꯅꯠꯇꯦꯕ ꯀꯦꯜꯀꯨꯂꯦꯁꯟꯅꯦꯕ
ꯎꯝ
ꯑ ꯑꯌꯥꯝꯕꯩ ꯑꯗꯨꯝ ꯀꯜꯀꯨꯂ‌ꯦꯠ ꯑꯩꯈꯣꯏ ꯑꯦꯛꯖꯥꯝꯗꯁꯨ ꯀꯣ ꯄꯔꯈꯥꯗꯁꯨ ꯑꯗꯨꯝ ꯀꯦꯀꯨꯂꯦꯇꯔ ꯁꯤꯖꯤꯟꯅꯩꯌꯦꯕ
ꯑ
ꯌꯥꯕꯅꯦꯕ ꯑꯗꯨꯒ ꯃꯦꯠꯁꯅꯦ ꯀꯥꯏꯅ ꯍꯧꯖꯤꯛꯀꯤ ꯀꯩꯅꯣ ꯀꯩꯅꯣꯒꯤ ꯃꯦꯠꯁ ꯅꯠꯇꯦꯕ ꯃꯦꯠꯁꯇꯤ ꯃꯦꯠꯁꯅꯦ ꯑꯗꯨꯕꯨ ꯈꯣꯠꯄꯁꯦ ꯀꯔꯤꯅꯣ ꯍꯥꯏꯔꯒ ꯄꯩꯁꯥ ꯈꯣꯠꯄꯅꯦꯕ
ꯎꯝ
ꯑꯗ‌ꯣ ꯑꯁꯦꯡꯕ ꯃꯦꯠꯁꯁꯤꯗꯤ ꯄꯩꯁꯥ ꯈꯣꯠꯄ ꯅꯠꯇꯦꯀꯣ ꯀꯩꯀꯩ ꯐꯣꯔꯃꯨꯂꯥꯅꯣ ꯀꯩ ꯀꯩ ꯁꯥꯏꯟ ꯊ‌ꯦꯠꯇꯥ ꯀꯔꯤ ꯀꯔꯤ ꯑꯗꯨꯅꯦꯕ ꯃꯦꯠꯁ ꯀꯥꯎꯕꯁꯨ ꯑꯩꯈꯣꯏꯒꯤꯗꯤ ꯀꯦꯜꯀꯨꯂꯦꯁꯟ ꯍꯥꯏꯕ ꯇꯥꯔꯦꯗ
ꯍꯥꯏꯌꯔ ꯃꯦꯠꯁꯁꯤꯡ ꯗ‌ꯣ ꯍꯥꯏꯐ‌ꯦꯠꯗꯤ ꯌꯥꯔꯦ ꯍꯥꯏꯌꯔ ꯃꯦꯠꯁꯅꯦ ꯃꯦꯟꯁꯤꯅ ꯇ꯭ꯔꯤꯒꯣꯅꯣꯃꯤꯇ꯭ꯔꯤ ꯃꯦꯟ ꯃꯦꯟꯁꯨꯔꯦꯁꯟ ꯑꯗꯨꯁꯤꯡꯗ‌ꯣ ꯑꯜꯖꯦꯕ꯭ꯔꯤꯛ ꯑꯦꯛꯁꯄ꯭ꯔꯦꯁꯟ ꯃꯣꯏꯁꯤꯡꯗꯣ ꯍꯩꯔꯗꯤ ꯌꯥꯔꯦ
ꯎꯝ ꯋꯥꯑꯦ ꯋꯥꯏꯌꯦ
ꯍꯥꯥ
ꯌꯥꯝ ꯋꯥꯏꯑꯕ
ꯎꯝ
ꯁꯝꯖ‌ꯦꯛ ꯑꯝ ꯂꯧꯔꯁꯨ ꯑꯃ ꯂꯧꯔꯁꯨ ꯂꯥꯏꯔꯤꯛ ꯄꯥꯕ ꯇꯜꯂ‌ꯦꯗꯦ ꯋꯥꯏꯑꯦ ꯍꯥꯏꯁꯤꯅꯦ
ꯂꯔꯤꯛ ꯄꯥꯕ ꯇꯅꯕꯁꯤꯗꯤ ꯂꯩꯛꯅꯥꯅꯦꯀꯣ
ꯍꯥꯟꯅ
ꯁꯤꯡ
ꯈꫭꯏꯁꯦ ꯇꯨꯝꯅꯤꯡꯕ ꯃꯥꯜꯂꯦ ꯅꯪ ꯇꯨꯝꯗꯤ ꯇꯨꯝꯅꯤꯡꯗꯦꯀꯣ ꯅꯪ
ꯀꯔꯤ ꯍꯥꯏꯕ
ꯍꯥꯥ
ꯀꯩ ꯍꯥꯏꯕ
ꯅꯪꯒꯤ ꯈꯣꯟꯖꯦꯜꯗꯣ ꯇꯨꯝꯅꯤꯡꯕ ꯃꯥꯜꯂꯦꯕ
ꯇꯨꯝꯅꯤꯡꯉꯣꯏ ꯅꯪꯁꯨ ꯃꯔꯛ ꯃꯔꯛ ꯇ ꯑꯦꯝ ꯑꯦꯜ ꯕꯤꯕꯤ ꯁꯦꯅꯕ
ꯁꯅꯩꯌꯦ
ꯔꯦꯡ ꯀꯌꯥ
ꯑꯩ ꯍꯟꯗꯛ ꯀꯩꯅꯣ ꯁꯤꯖꯟ ꯅꯧꯕ ꯍꯧꯕꯗꯨ ꯑꯗꯨ ꯁꯥꯟꯅꯔꯒ ꯂꯦꯖꯦꯟ ꯂꯦꯖꯦꯟꯗ ꯂꯩꯍꯧꯕꯅꯦ ꯑꯃꯨꯛ ꯀꯥꯕ ꯏꯄꯤꯛꯇ ꯂꯩꯕꯗ ꯑꯃꯨꯛ ꯁꯥꯟꯅꯔꯒ ꯀꯥꯕ
ꯑꯥꯏꯌꯦꯁꯨꯌꯦꯡꯅ ꯀꯌꯥ
ꯑꯩ ꯍꯩꯇꯦꯗ ꯑꯦꯀꯥꯎ ꯎꯝ ꯍꯨꯖꯤꯛꯁꯨ ꯁꯅꯩ
ꯎꯝ ꯅꯨꯉꯥꯏꯔꯝꯒꯅꯤ
ꯎꯝ
ꯑꯩꯁꯨ ꯑꯦꯝ ꯕꯦꯝ ꯑꯦꯝꯃꯦꯝ ꯕꯤꯕꯤ ꯁꯅꯩ ꯏꯌꯥꯝꯕ ꯑꯩ
ꯎꯝ
ꯄꯝꯖꯤ ꯄꯨꯗꯤ ꯁꯅ ꯍꯩꯇꯗ
ꯑꯩꯁꯨ ꯍꯩꯇꯦꯗ
ꯃꯔꯛ ꯃꯔꯛꯇ ꯍꯧꯖꯤꯛꯁꯨ ꯑꯗꯨꯝ ꯁꯅꯩ ꯑꯩ ꯑꯩꯒꯤ ꯔꯦꯡ ꯍꯧꯖꯤꯛꯁꯦ ꯃꯤꯊꯤꯛ ꯄꯣꯏꯟ ꯇꯨꯋꯦꯜꯐ ꯑꯣꯏꯔꯝ
ꯑꯣꯁ ꯅꯣꯏꯗꯤ ꯌꯥꯝ ꯍꯩꯌꯦ ꯅ ꯑꯗꯨꯗꯤ
ꯆꯅꯥꯕꯒꯤ
ꯍꯩ ꯃꯥꯏ ꯊꯤꯛ ꯅꯝ ꯐꯨꯗ ꯌꯧꯌꯦ ꯂꯥꯁ ꯁꯤꯖꯟꯗ
ꯂꯥꯁ ꯁꯤꯖꯟꯗꯣ ꯏꯝꯃꯣꯔꯇꯦꯜꯅꯦ ꯍꯟꯗ꯭ꯔꯦꯠ ꯑꯦꯟ ꯊ꯭ꯔꯤ
ꯌꯥꯝ ꯍꯥꯏꯔꯝꯒꯅꯤ ꯅ ꯑꯗꯨꯗꯤ
ꯑꯥꯥꯏꯗꯤ ꯀꯩꯅꯣ ꯇꯧꯁꯦ
ꯍꯥꯥ
ꯃꯔꯛ ꯃꯔꯛꯇ ꯁꯅꯥꯃꯤꯟꯅꯁꯦ
ꯎꯝ ꯅꯣꯏ ꯍꯩꯕꯁꯤꯡꯒ ꯁꯥꯟꯅꯕꯗꯨ ꯇꯜꯂꯦꯅ
ꯀꯩꯒꯤꯅꯣ ꯑꯌꯥꯝꯕꯩ ꯄꯥꯏꯕ꯭ꯔꯣ
ꯍꯥꯥ
ꯀꯩꯒꯤꯅꫭ ꯑꯌꯥꯝꯕꯩ ꯄꯥꯏꯕ꯭ꯔꯣ
ꯈꯔꯗꯤ
ꯀꯩ ꯍꯤꯔꯣ ꯑ
ꯑꯧ ꯍꯦꯔꯣꯗꯨꯔꯣ
ꯎꯝ꯫
ꯇꯦꯡꯒꯨꯝꯕ ꯑꯦꯝ ꯑꯦꯝ ꯑꯦ ꯑꯦꯝ ꯑꯦꯝ ꯎꯝ ꯑꯦꯝ ꯑꯦꯝ ꯒꯨꯝꯕ꯫
ꯎꯝ ꯑꯩꯅ ꯃꯦꯁꯉꯥꯛꯄ꯫ ꯃꯦꯁ ꯉꯥꯛꯄ ꯍꯥꯏꯁꯤꯅꯦ꯫
ꯇꯦꯡꯒ ꯑꯦꯝ ꯑꯦꯝ ꯑꯌꯥꯝꯕ ꯄꯥꯏ꯫ ꯃꯤꯌꯥꯅ ꯑꯌꯥꯝꯕ ꯄꯥꯏꯌꯦꯗ꯫
ꯍꯧꯖꯤꯛꯀꯥꯟꯁꯦ ꯃꯤꯌꯥ ꯑꯣ ꯑꯌꯥꯝꯕꯩ ꯁꯤꯖꯤꯟꯅꯩ ꯈꯪꯗꯦ ꯃꯤꯌꯥꯗꯣ꯫
ꯎꯝ꯫
ꯌꯥꯝ ꯀꯩꯅꯣꯁꯨ ꯇꯧꯋꯦ꯫
ꯎꯝ ꯃꯥꯒꯤ ꯕꯤꯜ ꯁꯥꯕꯗꯣ ꯐꯖꯅ ꯁꯥꯕꯤꯔꯗꯤ ꯃꯥꯕꯨ ꯉꯝꯕ ꯃꯤ ꯂꯩꯇꯦꯕ꯫
ꯎꯝ ꯑꯩꯗꯤ ꯁꯥꯎꯅꯤꯡꯉꯦꯀꯣ ꯃꯤꯌꯥꯁꯦ ꯑꯩꯒꯤ ꯑꯜ ꯇꯤ ꯂꯣꯏꯅ ꯀꯩꯅꯣ ꯇꯧꯔꯒ ꯃꯥꯗꯤ ꯑꯗꯨꯝ ꯆꯦꯟꯒꯅꯤ꯫
ꯎꯝ꯫ ꯉꯥꯛꯇꯪ ꯃꯥꯟꯂꯒ ꯃꯥꯡꯉꯒ꯫ ꯏꯟꯁꯄꯥꯌꯔ ꯄꯥꯏꯔꯒ ꯑꯃꯨꯛ ꯍꯜꯂꯛꯑꯗꯤ ꯂꯣꯏꯔꯦ ꯑꯗꯣ꯫ ꯐꯥꯔꯁ ꯄꯥꯋꯔꯔꯥ ꯏꯟꯁ ꯄꯥꯏꯌꯔ ꯄꯥꯏꯔꯗꯤ ꯂꯣꯏꯔꯦ꯫
ꯂꯣꯏꯔꯦ ꯐ꯭ꯔꯣꯖꯦꯟ ꯇꯧꯕꯅꯦꯕ ꯃꯥꯒꯤꯗꯣ꯫
ꯎꯝ ꯁꯦꯀꯦꯟ ꯄꯧꯋꯥꯔꯗꯣ ꯃꯥ ꯁ꯭ꯇꯟ ꯐꯖꯅ ꯆꯥꯔꯒ ꯂꯦꯞꯈ꯭ꯔꯅꯤ꯫ ꯃꯥꯒꯤ ꯍꯤꯠꯇꯁꯨ ꯑꯗꯨꯝ ꯏꯁꯇꯟ ꯈꯔ ꯈꯔ ꯌꯥꯎꯕꯅꯦꯕ ꯏꯁꯂꯣ ꯑꯣꯏꯕꯅꯦꯕ ꯍꯤꯠ
ꯎꯝ꯫ ꯎꯝ ꯑꯩ ꯑꯥ ꯈ꯭ꯋꯥꯏꯗꯒꯤ ꯑꯇꯟꯕꯁꯦ ꯀꯩꯅꯣꯅꯦ ꯀꯩꯅꯣ ꯃꯃꯤꯡ ꯅꯥꯇꯥꯂꯤꯌꯥ ꯑꯦ꯫ ꯑꯩ ꯅꯥꯇꯥꯂꯤꯌꯥꯁꯤꯗꯤ ꯎꯝ ꯑꯁꯦꯡꯕ ꯌꯥꯝ ꯁꯥꯎ ꯌꯥꯝ ꯍꯩꯅꯗꯦ꯫
ꯎꯝ꯫
ꯑꯗꯨꯒ ꯀꯩꯅꯣꯁꯨ ꯁꯦꯂꯤꯅꯥꯗꯣ꯫
ꯎꯝ꯫
ꯑꯗꯨꯁꯨ ꯌꯥꯝ ꯍꯩꯅꯗꯦ꯫
ꯑꯩꯅ ꯎꯝ ꯒꯨꯁ ꯒꯨꯏꯁꯟ ꯒꯨꯁꯟꯒ ꯀꯗꯤꯇꯥꯗꯣ ꯍꯩꯅꯗꯕ꯫
ꯍꯣꯏ ꯍꯣꯏ ꯑꯗꯨꯁꯨꯅꯦ ꯒꯨꯁꯟꯕꯨꯗꯤ ꯈꯔ ꯌꯥꯏ ꯑꯗꯣ꯫ ꯀꯗꯤꯇꯥꯁꯤꯗꯤ ꯑꯁ꯫ ꯑꯗꯨꯒ ꯀꯅꯥꯅꯣ꯫ ꯀꯅꯥꯅꯣ ꯑꯃꯁꯨ ꯂꯩꯌꯦ꯫ ꯑꯗꯨꯝ ꯍꯥꯏꯠ ꯇꯧꯔꯒ ꯂꯩꯒꯅꯤ ꯀꯅꯥꯅꯣ ꯑꯗꯨ꯫ ꯑ ꯏ꯭ꯌꯨꯗꯣꯔꯥ ꯀꯣ ꯏꯗꯣꯔꯥ ꯍꯥꯏꯁꯦ꯫
ꯑꯗꯨꯗꯤ ꯀꯦꯝꯄꯤꯡ ꯍꯦꯔꯣꯅꯦ꯫
ꯍꯣꯏ ꯃꯥꯒꯤ ꯀꯦꯝꯄꯤꯡꯁꯤꯗꯤ꯫ ꯑꯁꯦꯡꯕ꯫
ꯀꯦꯝ ꯇꯧꯗ꯭ꯔꯗꯤ ꯉꯝꯗꯦꯕ ꯃꯥꯗꯤ꯫
ꯃꯥ ꯀꯦꯝꯄꯤꯡ ꯁꯤꯅꯤꯀꯣ ꯑꯩꯗꯤ ꯃꯔꯛ ꯃꯔꯛꯇ ꯁꯥꯎꯕꯅꯦ ꯃꯥꯒꯤ ꯑ ꯑꯦꯅꯤꯃꯤꯗ ꯂꯥꯛꯄ ꯀꯥꯟꯁꯤꯗ ꯅꯣꯛꯅꯤꯡꯕꯅꯥ
ꯁꯦꯂꯤꯅꯥꯒ ꯌꯨꯗꯣꯔꯥꯗꯤ ꯀꯦꯝꯄꯤꯡ ꯍꯦꯔꯣꯅꯦ
ꯎꯝ
ꯁꯦꯕꯔꯁꯨ
ꯎꯝ ꯎꯝ ꯁꯦꯕꯔꯁꯨ ꯍꯣꯏ ꯍꯣꯏ ꯍꯣꯏ ꯁꯦꯕꯔꯁꯨ ꯑꯩꯁ ꯑꯗꯨ ꯁꯕꯔꯁꯤꯗꯤ ꯑꯥ ꯕꯤꯌꯨ ꯐꯖꯗ꯭ꯔꯗꯤ ꯌꯥꯗꯤ ꯌꯥꯗꯕꯅꯦ ꯃꯥꯒꯤ
ꯎꯝ ꯍꯩꯇꯦꯗꯥ ꯁꯦꯕꯔꯗꯤ
ꯑꯩꯁꯨ ꯍꯩꯇꯦ ꯑꯩ ꯍꯩ ꯑꯩꯗꯤ ꯑꯌꯥꯝꯕ ꯃꯦꯠꯁ ꯑꯣꯏꯅ ꯁꯤꯖꯤꯟꯅꯕꯒꯤꯀꯣ ꯃꯦꯁ ꯑꯣꯏꯅ ꯁꯤ
ꯎꯝ
ꯍꯥꯏꯇꯥꯔ ꯒꯨꯝꯕꯗꯤ ꯌꯥꯝ ꯆꯥꯟꯅ
ꯎꯝ
ꯍꯥꯟꯅꯗꯤ ꯑꯩ ꯏꯗꯨꯔꯥ ꯌꯥꯝꯅ ꯄꯥꯏ